ꯇꯥꯌꯦꯃꯦ ꯑꯁ
ꯑꯩꯈꯣꯏ ꯄꯥꯔꯇꯤꯁꯦ ꯑꯣꯟꯅꯈ꯭ꯔꯦꯕ ꯅꯨꯃꯤꯗꯥꯡꯗ ꯇꯨꯝꯗ꯭ꯔꯦ ꯑꯌꯨꯛꯇ ꯇꯨꯝꯈ꯭ꯔꯦ
ꯑꯗꯨꯏ ꯅꯠꯇꯦꯗ ꯑꯩꯗꯤ ꯍꯩꯅꯕꯅꯤ ꯍꯦꯕꯤꯠ
ꯕꯣꯟ ꯌꯦꯡꯉꯨꯕꯩ ꯄꯣꯕꯒꯤ
ꯇꯗꯤ ꯗꯤꯡꯒꯤ ꯅꯥꯕ ꯈꯔ ꯑꯗꯨꯒ ꯇꯨꯝꯗꯕꯒꯤ ꯂꯩꯅꯥ ꯅꯥꯕ ꯈꯔ
ꯎꯝ ꯇꯨꯝꯗꯕꯩ ꯂꯩꯅꯥ ꯅꯥꯕꯗꯤ ꯀꯩ ꯍꯥꯏ
ꯍꯥ
ꯇꯨꯝꯗꯕꯩ ꯂꯩꯅꯥ ꯅꯥꯕꯖꯤ ꯀꯩ ꯍꯥꯏꯒꯦ
ꯌꯥꯗ꯭ꯔꯦ ꯌꯥꯗ꯭ꯔꯦ
ꯔꯤꯝꯁꯇ ꯂꯣꯏꯅꯃꯛ ꯑꯩꯈꯣꯏ ꯄꯔꯦꯡ ꯁꯥꯥꯅ
ꯍꯧꯖꯤꯟ ꯍꯧꯖꯤꯛ ꯔꯤꯝꯁꯇ ꯂꯩꯔꯣ
ꯂꯩꯇꯤꯌꯦ ꯀꯗꯥꯏꯗꯒꯤ
ꯎꯝ ꯀꯩ ꯖꯥꯡ ꯆꯥꯔꯒꯦ
ꯑꯩꯔꯥ ꯑꯩ ꯌꯦꯟꯁꯥꯡ ꯍꯪꯂꯛꯀꯅꯨ ꯃꯦꯒꯤ ꯆꯥꯏ
ꯑꯣ ꯊꯣꯡ ꯇꯟꯕꯩꯔꯣ ꯃꯤꯁꯁꯦ ꯃꯦꯒꯤ ꯆꯥꯏꯗꯣ
ꯎꯝ ꯀꯣꯔꯤꯌꯟ ꯁꯥꯕ
ꯑꯣ ꯑꯣ ꯀꯣꯔꯤꯌꯟ ꯁꯥꯕ ꯉꯥꯎꯖꯕꯒꯤ
ꯀꯣꯔꯤꯌꯟ ꯇꯟ ꯇꯜꯂꯦ ꯍꯥꯏꯔꯗꯤ ꯊꯤꯗꯅ ꯑꯗꯨꯅ ꯀꯣꯔꯤꯌꯟ ꯁꯥꯕ ꯍꯥꯏꯇꯥꯔꯦ
ꯍꯟꯗꯛꯁꯦ ꯗꯥꯎ ꯏꯌꯥ ꯌꯥꯗꯦ
ꯀꯩꯒꯤꯔꯥ
ꯕꯣꯟ ꯄꯣꯍꯧꯔꯦ ꯑꯥ ꯍꯌꯦꯡ ꯑꯃꯨꯛ ꯑꯥꯔꯖꯦꯟꯇꯤꯅꯥ ꯄꯣꯍꯧꯔꯅꯤ ꯁꯄꯦꯟꯅ ꯐꯥꯔꯁꯅꯦ ꯑꯃꯨꯛ ꯂꯧꯈ꯭ꯔꯅꯤ ꯍꯟꯗꯛꯇꯤ ꯑꯥꯔꯖꯦꯟꯇꯤꯅꯥꯒꯕꯨ ꯁꯥꯟꯅꯔꯁꯨ ꯏꯪꯂꯦꯟꯒꯕꯨ ꯁꯥꯟꯅꯔꯁꯨ ꯏꯁꯄꯦꯟꯗꯤ ꯏꯁꯄꯦꯟꯗꯣ ꯑꯗꯨꯝ ꯐꯥꯏꯅꯦꯜ ꯂꯧꯔꯅꯤ ꯎꯄꯥꯏ ꯁꯨꯛꯂꯩ ꯂꯩꯇꯦ
ꯏꯁꯄꯦꯟꯗꯣ ꯑꯗꯨꯅꯤ ꯑꯩꯅ ꯂꯧꯍꯟꯅꯤꯡꯉꯤꯁꯦ
ꯂꯧꯒꯔꯅꯤ
ꯂꯧꯒ꯭ꯔꯦ
ꯏ ꯏ ꯍꯦꯟꯅ ꯄ꯭ꯔꯤꯗꯤꯛ ꯇꯧꯈ꯭ꯔꯕꯅꯦ ꯏꯁꯄꯦꯟꯅ ꯂꯧꯅꯦꯅ ꯃꯃꯥꯡ ꯃꯃꯥꯡꯒꯤ ꯇꯨ ꯊꯥꯎꯖꯟ ꯇꯦꯟꯗꯒꯤꯗꯒꯤꯅ ꯇ꯭ꯋꯦꯟꯇꯤ ꯇꯨꯀꯤ ꯄ꯭ꯔꯤꯗꯤꯛꯁꯟꯗ ꯂꯣꯏ ꯆꯨꯝꯈ꯭ꯔꯕꯅꯦ ꯍꯟꯗꯛꯁꯨ ꯆꯨꯝꯈ꯭ꯔꯅꯤ
ꯑꯗꯨ ꯀꯩꯗꯧꯕꯩꯅꯣ ꯁꯞꯄꯣꯔꯠ ꯇꯧꯔꯤꯕ
ꯀꯅꯥꯗ
ꯀꯩꯗꯧꯕꯒꯤ ꯀꯩꯅꯣꯗ ꯁꯞꯄꯣꯔꯠ ꯇꯧꯔꯤꯅꯣꯕ
ꯄꯣꯔꯇꯨꯒꯜꯂꯕ
ꯅꯠꯇꯦ ꯉꯝꯃꯣꯏ ꯈꯪꯅ ꯈꯪꯅ ꯀꯔꯤꯇꯧꯕꯩ ꯐ꯭ꯔꯥꯟꯁꯇ ꯁꯄꯣꯠ ꯇꯧꯔꯤꯅꯣ ꯎꯝ ꯏꯁ ꯏꯁ ꯌꯥꯝ ꯎꯠꯁꯤꯠ
ꯄꯨꯛꯅꯤꯡꯅ ꯄꯨꯛꯅꯤꯡꯅ ꯈꯣꯏꯗꯥꯕ ꯌꯥꯎꯕ ꯗꯦꯝ ꯃꯦꯂꯦ ꯌꯥꯎꯕ
ꯃꯨꯁꯤꯟ ꯃꯨꯔꯒ ꯑꯈꯣꯏꯒ ꯀꯨꯆꯨ ꯃꯥꯟꯅꯕ ꯌꯥꯎꯕꯒꯤ
ꯑꯁ ꯌꯥꯅꯤꯗ
ꯎꯝ ꯇꯥꯕ꯭ꯔꯥ
ꯇꯥꯏ
ꯕꯣꯜ ꯌꯦꯡꯕꯩꯔꯕ ꯍꯧꯖꯤꯛꯐꯥꯎ ꯇꯨꯝꯗ꯭ꯔꯤꯗꯣ
ꯎꯝ ꯕꯣꯜ ꯌꯦꯡꯉꯁꯨ ꯌꯦꯡꯗ꯭ꯔꯁꯨ ꯁꯤꯒꯨꯝꯕ ꯀꯥꯟꯖꯦ ꯇꯨꯝꯗ꯭ꯔꯦ
ꯀꯩꯒꯤꯅꯣ
ꯇꯨꯝꯕ ꯌꯥꯗꯦ
ꯑꯈꯣꯏ ꯄꯥꯔꯇꯤꯁꯦ ꯂꯣꯏꯅ ꯇꯨꯝꯕ ꯑꯣꯟꯅꯔꯦꯕ ꯑꯩꯁꯨꯅꯦ ꯇꯧꯔꯤꯁꯦ
ꯑꯩꯗꯤ ꯍꯥꯟꯅꯗꯒꯤ ꯍꯧꯔꯦ ꯀꯣꯔꯣꯅꯥ ꯃꯇꯝꯗꯣ
ꯎꯝ
ꯑꯗꯨꯋꯥꯏꯗꯒꯤ ꯍꯧꯒ꯭ꯔꯦ ꯀꯣꯔꯣꯅꯥ ꯃꯇꯝꯁꯦ ꯅꯨꯡꯊꯤꯟ ꯃꯄꯥꯟ ꯊꯣꯛꯄ ꯌꯥꯗꯕꯅꯤꯅꯀꯣ
ꯎꯝ
ꯑꯌꯨꯛ ꯄꯨꯡ ꯇꯔꯨꯛ ꯑꯗꯥꯏꯗꯩ ꯇꯨꯝꯕꯗꯨꯅ ꯅꯨꯃꯤꯗꯥꯡ ꯄꯨꯡ ꯅꯨꯃꯤꯗꯥꯡꯋꯥꯏꯔꯝ ꯄꯨꯡ ꯃꯔꯤ ꯃꯈꯥꯏ ꯃꯉꯥ ꯑꯗꯥꯏꯐꯥꯎ ꯇꯨꯝꯃꯅꯤ ꯄꯨꯡ ꯇꯔꯦꯠ ꯃꯈꯥꯏ ꯅꯤꯄꯥꯜ ꯑꯗꯥꯏꯗ ꯑꯃꯨꯛ ꯒꯦꯝ ꯁꯥꯟꯅꯕ ꯍꯧꯔꯅꯤ ꯑꯍꯤꯡ ꯆꯨꯞꯄ ꯑꯃ
ꯌꯥꯝ ꯅꯨꯡꯉꯥꯏꯈꯤꯕꯩ ꯋꯥꯅꯤꯅꯦ
ꯑꯥ ꯑꯗꯨꯗꯩ ꯑꯗꯨꯝ ꯍꯩꯅꯒ꯭ꯔꯦ ꯑꯗꯒꯤꯗꯤ ꯇꯦꯟꯒ ꯇꯨꯋꯦꯜꯐꯀ ꯊꯥꯕꯒꯤ ꯇꯦꯟꯒꯤꯗꯨꯗ ꯑꯃꯨꯛ ꯈꯔ ꯀꯩꯅꯣ ꯇꯧꯔꯦ ꯁꯦꯗꯨꯟ ꯈꯔ ꯑꯃꯨꯛ ꯁꯦꯝꯗꯣꯛꯑꯦ ꯑꯗꯩ ꯇꯦꯟ ꯑꯃꯨꯛ ꯂꯣꯏꯕꯗꯩ ꯑꯃꯨꯛ ꯆꯞ ꯃꯥꯟꯅꯅ ꯍꯟꯖꯤꯟꯒꯔꯦ ꯍꯥꯟꯅꯒꯤ
ꯎꯝ
ꯑꯗꯨꯒ ꯇꯨꯌꯦꯞꯇꯗꯤ ꯑꯗꯨꯝ ꯐꯣꯟ ꯄꯥꯏꯔꯛꯑꯦꯕ ꯍꯣꯁꯇꯦꯜ ꯕꯣꯔꯗꯤꯡ ꯂꯩꯔꯖꯨ
ꯑꯗꯨꯝ ꯆꯞ ꯃꯥꯟꯅꯩ ꯑꯗꯨꯒ ꯑꯌꯨꯛꯀꯤ ꯇꯨꯏꯁꯟꯗ ꯎꯏꯕ ꯇꯨꯌꯦꯞꯇꯅ ꯄꯨꯡ ꯃꯔꯤ ꯃꯈꯥꯏꯗꯩ ꯇꯨꯏꯁꯟ ꯇꯧꯔꯅꯤ ꯎꯏꯗꯣꯏꯅꯤ
ꯀꯩ ꯖꯥꯡ ꯆꯥꯏ
ꯄꯦꯔꯨꯛꯀꯥ ꯑꯗꯩ ꯂꯣꯀꯦꯟ ꯄꯤꯖꯥꯒ
ꯍꯥꯥ
ꯂꯣꯀꯦꯟ ꯄꯤꯖꯥꯒ ꯄꯦꯔꯨꯛ ꯏꯔꯣꯟꯕꯒ
ꯀꯩꯅꯣ ꯂꯣꯀꯜ
ꯂꯣꯀꯦꯟ ꯄꯤꯖꯥ ꯍꯥꯏꯗꯤ ꯄꯥꯛꯅꯝꯗꯣ ꯑꯄꯪꯁꯤꯗꯤ
ꯑꯍꯜ ꯂꯃꯟꯗ ꯑꯗꯨꯃꯥꯏꯅ ꯍꯥꯏꯕ ꯐꯠꯇꯦ
ꯄꯪꯉꯦꯕꯨ ꯄꯪꯉꯦ ꯍꯣꯏ ꯁꯤꯡꯕ ꯈꯔ ꯋꯥꯠꯂꯦ ꯃꯤꯁ ꯅꯪ
ꯅꯠꯇꯦ ꯑꯩ ꯇꯥꯕꯗꯣ ꯁꯦꯡꯅ ꯇꯥꯗꯕꯩꯅꯦ ꯆꯣꯞꯅꯤꯡꯗꯕꯗꯣ
ꯑꯩꯅ ꯂꯣꯀꯦꯟ ꯄꯤꯖꯥ ꯍꯥꯏꯕꯗꯨꯗ ꯀꯩꯗꯧꯔꯝꯃꯤꯅꯣ
ꯀꯩꯗꯧꯅꯤ ꯐꯣꯟꯅꯤꯅ
ꯕꯣꯟ ꯌꯦꯡꯕ꯭ꯔꯣ
ꯀꯥꯏ ꯕꯣꯜ ꯌꯦꯡꯕꯅꯣ ꯁꯤꯗ ꯃꯤꯅ ꯑꯞꯗꯦꯠ ꯇꯧꯔꯛꯄꯗꯨ ꯑꯗꯨꯝ ꯌꯦꯡꯉꯤꯅꯤ
ꯎꯝ ꯕꯣꯜ ꯌꯦꯡꯕꯗ ꯂꯥꯎꯅꯕ ꯌꯥꯕ ꯂꯥꯎꯅꯕ ꯌꯥꯕ ꯂꯥꯎꯅꯔꯨꯔꯦ ꯑꯗꯨꯒ ꯍꯜꯂꯛꯑꯦ
ꯅꯪꯖꯦ
ꯎꯝ ꯍꯥꯏꯗꯤ ꯁꯨꯝ ꯁꯨꯝ ꯅꯨꯡꯉꯥꯏꯅꯕꯅꯤꯗ
ꯍꯥ
ꯍꯥꯏꯗꯤ ꯗꯥꯏꯔꯦꯛ ꯑꯣꯏꯅ ꯑꯥ ꯁꯄꯣꯠꯇꯣ ꯑꯞ ꯗꯥꯏꯔꯦꯛ ꯄꯥꯝꯖꯕ ꯐꯦꯟꯒꯤ ꯀꯟꯇ꯭ꯔꯤ ꯑꯣꯏꯗꯕꯅꯤꯅꯀꯣ
ꯏꯁ ꯉꯝꯗꯕꯀꯥꯟ ꯌꯥꯔꯦ ꯍꯧꯖꯤꯛꯇ ꯋꯥꯈꯟ ꯅꯨꯡꯉꯥꯏꯇꯦ ꯍꯥꯏꯔꯝꯃꯒꯥ
ꯑꯦ ꯑꯗꯨꯕꯨꯗꯤ ꯑꯥ ꯅꯠꯇꯦ ꯑꯗꯨꯕꯨꯗꯤ ꯑꯩꯅ ꯍꯥꯏꯖꯦ ꯑꯝꯇ ꯍꯥꯟꯅ ꯇꯥꯒꯣ ꯀꯩꯗꯧꯔꯒꯦ ꯍꯥꯏꯗꯤ ꯑꯥ ꯐꯦꯟ ꯐꯦꯟ ꯐꯦꯟ ꯗꯥꯏꯔꯦꯛ ꯄꯥꯝꯖꯕ ꯐꯦꯟ ꯑꯣꯏꯗ꯭ꯔꯒꯖꯨꯀꯣ ꯁꯨꯝ ꯑꯈꯣꯏ ꯌꯦꯡꯃꯤꯟꯅꯕꯗ ꯋꯥꯔꯤꯗꯣ ꯅꯨꯡꯉꯥꯏꯅꯕꯅꯦꯅ ꯁꯨꯝ ꯁꯨꯝ ꯑꯃꯥꯃꯝ ꯂꯩꯗꯅ ꯑꯄꯥꯝ ꯄꯥꯝꯕ ꯈꯜꯂꯒ ꯑꯗꯨꯃꯥꯏ ꯌꯦꯡꯃꯤꯟꯅꯔꯛꯄꯩ ꯃꯤꯅ ꯋꯥꯖꯥꯎ ꯉꯥꯡꯖꯤꯜꯂꯛ ꯑꯗꯤꯕꯩ ꯎꯝ ꯃꯤꯅ ꯏꯒꯣ ꯇꯧꯁꯤꯜꯂꯑꯦ ꯑꯗꯨꯒꯤꯅꯤꯗ ꯑꯇꯩꯒꯤ ꯅꯠꯇꯦ
ꯑꯩꯗꯤ ꯇꯥꯕ꯭ꯔꯥ
ꯎꯝ
ꯃꯤ ꯑꯃꯥꯒ ꯄꯩꯁꯥ ꯊꯥꯅꯤꯡꯕꯀꯣ
ꯎꯝ
ꯑꯗꯨ ꯑꯥ ꯍꯟꯗꯛꯀꯤꯁꯤꯗꯤ ꯊꯥꯟꯅ ꯊꯥꯅꯕ ꯑꯁꯤꯗꯤ ꯑꯩꯅ ꯁ꯭ꯄꯦꯟꯅ ꯉꯝꯒꯅꯤ ꯑꯩꯅ ꯍꯥꯌꯦꯕꯀꯣ ꯗꯣ ꯁꯤꯕꯨꯗꯤ ꯊꯥꯟꯅꯔꯣꯏꯕ ꯏꯁꯄꯦꯟꯅ ꯑꯩꯅ ꯁ꯭ꯄꯦꯟꯅ ꯉꯝꯂꯒ ꯑꯥꯔꯖꯦꯟꯇꯤꯅꯥꯒ ꯁꯥꯟꯅꯔꯒ ꯏꯁꯄꯦꯟꯅ ꯉꯝꯒꯅꯤ ꯁꯤꯅꯤ
ꯑꯥ
ꯂꯨꯄ ꯆꯝꯉ ꯆꯝꯉ ꯑꯩ ꯑꯩ ꯐꯥ ꯑꯩ ꯐꯪꯒꯅꯤꯕ ꯊꯧꯗꯣꯏꯅꯤꯍꯦ
ꯊꯧꯖꯜꯂꯣ
ꯏꯁꯄꯦꯟꯅ ꯏꯁꯄꯦꯟꯅ ꯐꯥꯏꯅꯦꯜ ꯂꯧꯗꯣꯏꯅꯤ ꯏꯁꯄꯦꯟꯅ ꯐꯥꯏꯅꯦꯜ ꯂꯧꯗꯣꯏꯅꯤ
ꯃꯥꯁꯨ ꯑꯣꯖꯥꯅꯤꯕ
ꯀꯌꯥ ꯀꯌꯥ ꯀꯌꯥ ꯊꯅꯩꯕ
ꯆꯥꯝꯉꯥ ꯈꯛꯇꯅꯤ
ꯑꯥ ꯑꯩ ꯄꯣꯠꯇꯨꯒꯟꯒꯤꯗ ꯄꯩꯁꯥ ꯊꯥꯅꯕꯗꯩ ꯊꯥꯅꯗ꯭ꯔꯤ ꯑꯗꯣ ꯀꯩꯅꯣꯗ ꯑꯃꯨꯛ ꯊꯥꯅꯅꯤ ꯐꯥꯏꯅꯦꯜꯗ ꯑꯃꯨꯛ ꯂꯨꯄꯥ ꯂꯤꯁꯤꯡ ꯑꯃꯨꯛ ꯊꯥꯅꯅꯤ
ꯏꯁꯄꯦꯟꯗ ꯊꯥꯎ ꯈꯪꯉꯕ
ꯏꯁꯄꯦꯟ ꯊꯥꯗꯣꯏꯅꯤ
ꯑꯩꯅ ꯄꯥꯝꯃꯤꯁꯦ ꯑꯥꯔꯖꯦꯟꯇꯤ ꯑꯥꯔꯖꯦꯟꯇꯤꯅꯥ ꯐꯥꯏꯅꯦꯜ ꯆꯪꯉꯛꯄꯁꯤꯅꯦ ꯑꯩꯅ ꯄꯥꯝꯃꯤꯁꯦ ꯑꯔꯖꯦꯟꯇꯤꯅꯥꯒꯤ ꯐꯦꯟꯗ ꯃꯤ ꯌꯥꯝ ꯌꯥꯝꯃꯤꯗꯅ
ꯎꯝ
ꯑꯗꯨꯅ ꯀꯣꯠ ꯀꯦꯕ ꯕꯤꯠꯇ
ꯑꯗꯨꯒꯅꯦ
ꯎꯝ
ꯗꯥꯎꯗꯤ ꯀꯟꯕꯅꯤꯀꯣ ꯑꯔꯖꯦꯟꯇꯤꯅꯗꯣ
ꯑꯗꯨ ꯐꯥꯏꯅꯦꯜ ꯅꯨꯃꯤꯠꯇꯗꯤ ꯗꯥꯎ ꯌꯥꯔꯔꯣꯏ
ꯄꯣꯍꯧꯔꯖꯨ ꯃꯤ ꯃꯌꯥꯝꯒꯤ
ꯍꯌꯦꯡ ꯑꯩꯗꯤ ꯍꯌꯦꯡꯒꯤ ꯏꯪꯂꯦꯟꯒꯤ ꯁꯥꯟꯅꯕꯁꯤꯇꯕꯨ ꯂꯩꯍꯧꯕ ꯌꯥꯏꯌꯦꯅ ꯄꯔꯤ
ꯃꯃꯥꯡ ꯃꯃ ꯃꯃꯥꯡ ꯃꯃꯥꯡꯒꯤ ꯑꯔꯖꯦꯟꯇꯤꯅꯥꯒꯤ ꯃꯦꯠꯁꯇꯣ ꯌꯦꯡꯕꯗꯀꯣ
ꯎꯝ
ꯍꯥꯏꯗꯤ ꯃꯃꯥꯡꯒꯤꯗꯣ ꯀꯩꯁꯨ ꯍꯩꯕ ꯑꯣꯏꯗꯦꯕꯅꯤꯅ ꯋꯥꯅ ꯋꯥꯅ ꯀꯥꯒꯤꯗꯅ ꯃꯣꯏ ꯗꯥꯎ ꯂꯩꯕꯒꯤ ꯑꯗꯨꯅ ꯍꯌꯦꯡꯒꯤꯖꯤꯕꯣꯛ ꯄꯣꯒꯗ꯭ꯔꯥꯅ ꯆꯤꯡꯅꯩ
ꯑꯗꯨꯒ ꯎꯝ ꯃꯤ ꯑꯃꯒꯁꯨ ꯊꯥꯅꯩ ꯃꯤ ꯑꯃꯒꯤꯅ ꯗꯤꯄꯤ ꯅꯨꯃꯤꯠ ꯑꯃꯝꯃꯝ ꯊꯝꯅꯕ
ꯋꯥꯆꯞꯀꯤ
ꯑꯥ
ꯀꯥꯔꯒ ꯊꯝꯗꯣꯏꯔꯥ ꯑꯀꯥꯕꯅ ꯑꯄꯣꯕꯅ ꯊꯝꯗꯣꯏꯔꯥ ꯑꯀꯥꯕꯅ ꯊꯝꯗꯣꯏꯔꯥ
ꯑꯄꯨꯕꯅ ꯃꯔꯝꯃꯗꯩ ꯏꯕꯅꯤ ꯊꯥꯅꯔꯤꯗꯅ
ꯑꯥ
ꯅꯪꯅ ꯏꯪꯂꯤꯟ ꯏꯪꯂꯦꯟ ꯍꯥꯏ ꯑꯦ ꯐ꯭ꯔꯥꯟꯁ ꯍꯥꯏꯔꯦꯕ ꯑꯩꯅ ꯁ꯭ꯄꯦꯟ ꯍꯥꯏꯔꯦ ꯕ ꯉꯁꯤ ꯁ꯭ꯄꯦꯟꯅ ꯉꯝꯈ꯭ꯔꯦꯗꯅ ꯅꯪꯅ ꯑꯩꯒꯤ ꯑꯩꯒꯤ ꯐꯣꯇꯣꯗꯣ ꯅꯪꯒꯤ ꯗꯤꯄꯤꯗ ꯊꯝꯒꯗꯧꯕ
ꯑꯣ ꯑꯠꯆꯥ ꯌꯥꯏꯅꯦ ꯑꯗꯨꯁꯨ
ꯍꯌꯦꯡ ꯌꯦꯡꯉꯨ ꯑꯈꯣꯏꯒꯤ ꯒ꯭ꯔꯨꯞꯇ ꯁꯣꯏꯔꯔꯣꯏ ꯌꯥꯎꯕ ꯑꯩꯒꯤ ꯐꯣꯇꯣ
ꯌꯦꯡꯒꯦ
ꯅꯤꯅꯦꯃꯥꯗꯥ
ꯍꯌꯦꯡ ꯍꯌꯦꯡ ꯍꯌꯦꯡꯂꯕ ꯊꯥꯅꯩꯖꯦ ꯏꯪꯂꯟꯒ ꯑꯥꯔꯖꯦꯟꯇꯤꯅꯥꯒꯗꯔ ꯊꯥꯟꯅꯩꯖꯦ
ꯅꯠꯇꯦꯍꯦ ꯍꯌꯦꯡ ꯑꯌꯨꯛꯇ ꯌꯦꯡꯉꯣ ꯉꯁꯤꯒꯤ ꯄ꯭ꯂꯦꯗ
ꯑꯣ ꯑꯣ ꯑꯣ ꯒ꯭ꯔꯨꯞꯇ ꯌꯥꯎꯕ꯭ꯔꯕ
ꯎꯝ
ꯀꯣꯏꯊꯤ ꯊꯤꯔꯨ ꯇꯥꯝꯅꯤꯅꯦ ꯑꯗꯨꯗꯤ ꯒ꯭ꯔꯨ ꯑꯗꯣ ꯒ꯭ꯔꯨꯞꯀꯤ ꯃꯦꯝꯕ ꯒ꯭ꯔꯨꯞꯀꯤ ꯃꯦꯝꯕꯔꯗꯤ ꯌꯥꯝꯃꯅꯤꯍꯦ ꯁꯚꯦꯟ ꯍꯟꯗ꯭ꯔꯦꯠ ꯈꯔ ꯍꯦꯟꯕꯅꯤ ꯀꯃꯥꯏ ꯊꯤꯅꯤ ꯑꯦ ꯗꯤ ꯗꯤ ꯄꯤ ꯍꯦꯜꯂꯀꯥꯟꯗ ꯅꯝꯕꯔꯗꯣ ꯍꯥꯏꯐꯦꯠ ꯊꯥꯔꯑꯣ ꯑꯩ ꯌꯦꯡꯒꯦ
ꯑꯦ
ꯑꯩꯅ ꯍꯥꯏꯗꯤ ꯊꯝꯒꯗꯧꯕ ꯃꯤꯒꯤ ꯅꯝꯕꯔꯗꯣ
ꯍꯣꯏꯌꯦ ꯍꯣꯏꯌꯦ ꯌꯦꯡꯉꯨ ꯌꯦꯡꯉꯨ ꯌꯦꯡꯍꯧꯗꯕ ꯌꯥꯄꯣꯠ ꯅꯠꯇꯦ ꯍꯥꯏꯌꯨ
ꯒꯣꯟꯗꯟ ꯕꯨꯠꯇꯤ ꯑꯝꯕꯥꯄꯦꯅ ꯇꯣꯡꯉꯅꯤ ꯑꯩ ꯊꯥꯖꯕ ꯂꯩ
ꯏꯁ
ꯍꯥꯏꯗꯤ ꯊꯥꯔ ꯄ꯭ꯂꯦꯁ ꯁꯥꯟꯅꯒꯤꯗꯧ ꯋꯥꯠꯂꯤ ꯑꯗꯨꯗ ꯒꯣꯜ ꯈꯔ ꯆꯟꯖꯜꯂꯛꯑꯗꯤ ꯐꯥꯒꯤ ꯇꯧꯕꯅꯤꯗ ꯃꯦꯁꯤꯅ ꯃꯦꯁꯤꯅ ꯆꯣꯡꯗꯣꯏꯔꯥ ꯀꯩꯅꯣꯅ ꯇꯣꯡꯗꯣꯏꯔꯥ ꯈꯪꯗꯦ ꯕꯤꯂꯤꯡ ꯕꯤꯂꯤꯡꯒꯝꯅꯕꯨ ꯇꯣꯡꯗꯧꯕꯨ ꯃꯥꯟꯖꯜꯂꯛꯑꯦ ꯑꯩꯗꯤ ꯕꯤꯂꯤꯡꯉꯝꯕꯤ ꯒꯣꯜ ꯇꯔꯦꯠ ꯁꯨꯒ꯭ꯔꯕꯅꯦ ꯍꯌꯦꯡ ꯑꯅꯤꯃꯨꯛꯀ ꯆꯟꯖꯟꯒ꯭ꯔꯗꯤ ꯃꯥꯅ ꯍꯦꯟꯒ꯭ꯔꯅꯤ
ꯅꯩ ꯀꯩ ꯏꯟꯖꯪ ꯑꯦ ꯉꯁꯥꯏ ꯆꯥ ꯍꯥꯒ꯭ꯔꯦꯀꯣ ꯋꯔꯤ ꯏꯂꯩ ꯂꯩꯇꯦꯀꯣ
ꯀꯔꯤ
ꯋꯥꯔꯤ ꯏꯂꯩ ꯂꯩꯇꯕꯨꯃꯥꯏꯅ ꯀꯔꯤ ꯏꯟꯖꯥꯡ ꯆꯥꯕ꯭ꯔꯥ ꯃꯨꯛ ꯍꯪꯒꯦ ꯇꯧꯔꯒ ꯂꯩꯕ
ꯑꯩꯅ ꯑꯩꯅ
ꯑꯣ ꯋꯥꯔꯤꯒꯤ ꯋꯥꯔꯤ ꯉꯥꯛꯇꯅꯤꯅꯦ ꯐ꯭ꯔꯦꯟꯁ ꯌꯨ ꯐ꯭ꯔꯦꯟꯁ ꯔꯤꯕꯣꯂꯨꯁꯟ ꯂꯤꯕꯤꯌꯨꯔꯥ
ꯀ꯭ꯂꯥꯁ ꯇꯦꯟꯒꯤꯗꯣ
ꯎꯍꯨꯝ
ꯎꯝ ꯅꯠꯇ꯭ꯔꯒꯅ ꯑꯥ ꯁꯤꯚꯤꯂꯥꯏꯖꯦꯁꯟ ꯂꯤꯕꯤꯌꯨꯔꯥ
ꯌꯥꯝ ꯍꯩꯇꯦꯌꯦ
ꯐ꯭ꯔꯦꯟꯁ ꯔꯤꯕꯣꯂꯨꯁꯟꯖꯦ ꯑꯍꯥꯟꯕꯗ ꯂꯨꯏꯁ ꯁꯤꯛꯁꯇꯤꯟꯅ ꯄꯥꯜꯂꯤꯉꯩ ꯃꯇꯝꯗ ꯁꯚꯦꯟꯇꯤꯟ ꯅꯥꯏꯟꯇꯤꯅꯥꯏꯟꯗ ꯊꯣꯛꯈꯤꯕꯅꯤ
ꯌꯥꯝꯅ
ꯍꯥꯏꯗꯤ ꯑꯥ ꯃꯣꯏꯒꯤ ꯃꯣꯏꯒꯤ ꯑꯗꯨ ꯃꯇꯝꯗꯨꯗ ꯄꯥꯜꯂꯝꯃꯤꯗꯣ ꯑꯦꯞꯁꯨꯂꯨꯠ ꯃꯣꯅꯥꯔꯀꯤꯅꯤꯅꯀꯣ ꯃꯣꯏꯅ